ꯇꯜꯂꯣ ꯇꯥꯕꯔꯣ ꯇꯥꯕ꯭ꯔꯣ
ꯍꯜꯂꯣ
ꯎꯝ
ꯀꯩꯗꯧꯔꯤꯅꯣ
ꯑꯗꯤ ꯄꯨꯈꯔ꯭ꯤ ꯇꯧꯕꯒꯤ
ꯕꯣꯉꯥꯏꯔꯤꯔꯣ
ꯑꯣꯔꯦꯒ
ꯎꯝ ꯑꯃꯨꯛ ꯍꯧꯒꯠꯇꯣꯏꯕ
ꯑꯣ ꯑꯅꯥꯟꯕ ꯄꯥꯝꯒꯗꯕꯅꯦ ꯉꯁꯤꯗꯤ
ꯆꯥꯛ ꯆꯥꯈ꯭ꯔꯦ
ꯆꯥꯛ ꯆꯥꯗ‌ꯦꯗ ꯍꯥꯏꯕꯤ ꯇꯧꯕꯅꯤ ꯆꯥꯛ ꯆꯥ ꯆꯥꯗ꯭ꯔꯗꯤ
ꯀꯩ ꯏꯟꯖꯥꯡ ꯆꯥꯔꯒꯦ
ꯅꯪꯗꯤ ꯀꯔꯤ ꯀꯔꯤ ꯇꯥ ꯅꯪ ꯍꯣꯁꯄꯤꯇꯥꯜꯗ ꯆꯠꯄ꯭ꯔꯣ
ꯑꯁ ꯏꯃꯥꯅꯕꯒꯤ
ꯃꯄꯥꯥꯎ ꯀ ꯆꯠꯄꯅꯦ ꯑꯩꯒꯥ
ꯍꯦꯉꯣ ꯅꯪ ꯅꯣꯏ ꯍꯧꯖꯤꯛ ꯒꯔꯨꯞ ꯇ ꯇꯦꯛꯁ ꯊꯥꯕ ꯅꯨꯄꯤꯗꯣ ꯀꯣꯜ ꯇꯧꯔꯛꯄ꯭ꯔꯥ ꯅꯪ
ꯇꯧꯔꯛꯇꯦꯗ
ꯀꯔꯤꯒꯤ
ꯑꯁꯤ ꯗꯤꯡꯒꯣꯡ ꯍꯥꯏꯕꯗꯣ
ꯑꯣ
ꯑꯗꯨꯗꯣ ꯇꯧꯋꯦ ꯆꯠꯇꯦ ꯃꯥꯏꯅꯣ ꯕꯤꯖꯤ ꯂꯩꯌꯣ
ꯑꯗꯨ ꯅꯨꯄꯤꯗꯣ ꯇꯥꯎ ꯌꯥꯗ꯭ꯔꯣ ꯑꯩꯒꯤ ꯑꯟꯇꯤꯅꯦ
ꯅꯨꯄꯤ ꯀꯅꯥꯅꯣ ꯈꯪꯗꯦꯅꯦ ꯎꯍꯧꯗ꯭ꯔꯦ
ꯅꯣꯏ ꯑꯅꯤ ꯅꯪ ꯀꯥꯅꯕꯨ ꯀꯣꯜ ꯇꯧꯔꯛꯑꯣꯔ ꯍꯥꯏꯕ ꯃꯇꯝꯗ ꯄꯨꯝꯕꯗꯣ
ꯎꯝ ꯊꯦꯡꯅ ꯈꯨꯝꯕꯒꯤ ꯑꯣꯏꯔꯝꯅꯤ ꯑꯩ ꯌꯦꯡꯍꯧꯗ꯭ꯔꯦ ꯑꯃ ꯍꯦꯛ ꯂꯥꯛꯄꯗꯣ ꯑꯗꯨꯗ
ꯎꯝ ꯑꯩꯈꯣꯏꯒꯤ ꯑꯟꯇꯤꯅꯦ ꯑꯗꯣ
ꯑꯣ
ꯇꯥꯔꯝꯃꯗꯤ ꯐꯥꯏꯌꯦꯅ ꯈꯟꯕꯅꯦꯕ ꯑꯩꯁ
ꯎꯝ ꯀꯩ ꯏꯟꯖꯥꯡ ꯆꯥꯒꯦ
ꯑꯁꯤ ꯎꯝ ꯈꯃ‌ꯦꯟ ꯑꯈꯥꯕꯗꯣ ꯀꯔꯤ ꯀꯔꯤꯅꯣ ꯃꯤꯛꯁ ꯇꯧꯔꯒ ꯆꯥꯏꯌꯦ ꯍꯩꯔꯤꯕꯣꯛ ꯍꯥꯞꯄꯒꯤ ꯌꯥꯝ ꯍꯥꯎꯋ‌ꯦ
ꯑꯆꯥ ꯑꯈꯨꯅ‌ꯦ ꯑꯈꯥꯕꯁꯦ ꯌꯥꯝ ꯄꯥꯝꯕ ꯃꯥꯜꯂꯦꯅꯦ
ꯄꯥꯝꯃꯦ ꯍꯣꯏ
ꯆꯥꯅꯤꯡꯗꯦꯗ ꯑꯈꯥꯕꯗꯤ ꯍꯩꯅꯗꯦ
ꯍꯥꯎꯋ‌ꯦ ꯑꯩꯒꯤꯗꯤ ꯑꯗꯨꯒꯤꯅ‌ꯦ ꯑꯩ ꯌꯦꯡꯉꯣ
ꯁ꯭ꯂꯤꯝ ꯑꯣꯏꯕꯗ ꯑꯗꯨ ꯈꯥ ꯑꯈꯥꯕ ꯌꯥꯝ ꯆꯥꯕꯒꯤ
ꯑꯁꯦ ꯑꯗꯨꯃꯥꯏꯅ ꯁꯥꯥꯒꯨꯝꯕꯗꯣ ꯌꯥꯝ ꯍꯥꯎꯋꯦ ꯑꯩꯒꯤꯗꯤ
ꯑ ꯅꯣꯡꯃꯪꯈꯥꯗꯨꯗꯤ ꯍꯣꯏ ꯑꯗꯨꯕꯨꯗꯤ ꯆꯥꯏ ꯑꯗꯨ ꯑꯇꯩꯗꯤ ꯆꯥꯗꯦ ꯑꯩꯗꯤ
ꯑ ꯂꯩꯇꯕꯒꯤꯅꯦ ꯂꯩ ꯂꯩꯕꯨ ꯂꯩꯔꯗꯤ ꯆꯥꯅꯤ ꯌꯥꯝ
ꯃꯦꯁꯤꯒꯤ ꯔꯤꯜꯁ ꯑꯃ ꯎꯕ꯭ꯔꯣ
ꯌꯥꯝꯕꯒꯤ ꯂꯣꯛꯇ
ꯋꯥ ꯆꯣꯏꯔꯣꯟ ꯂꯣꯟꯕꯗꯣ ꯕ꯭ꯂꯦꯛ ꯃꯦꯖꯤꯛ ꯇꯧꯕꯤꯕꯒꯤ
ꯀꯅꯥꯅ ꯈꯪꯗꯦ
ꯑꯁꯤ ꯀꯔꯤꯔ ꯍꯟꯗꯛ ꯃꯣꯏꯒꯤ ꯑꯣꯄꯣꯅꯦꯟꯅ ꯕ꯭ꯂꯦꯛ ꯃꯦꯖꯤꯛ ꯇꯧꯕ ꯑꯗꯨ ꯃꯦꯁꯤꯕꯨ ꯔꯤꯜꯁꯇ ꯔꯤꯜꯁꯇ ꯍꯥꯏꯕꯅꯤꯗ
ꯑꯣ ꯑꯣ
ꯑꯁꯦꯡꯕ ꯅꯠꯇꯦꯅ ꯍꯥꯏꯔꯗꯤ
ꯇꯨꯒꯨꯝꯕꯗꯣ ꯈꯣꯏ ꯌꯦꯡꯂꯣꯏ
ꯑ ꯌꯦꯡꯉꯣꯅ ꯊꯕꯤꯔ ꯀꯩꯅꯣ ꯍꯣꯔꯦꯟ
ꯍ ꯇꯕ ꯑꯃ ꯀꯩꯅꯤ ꯀꯌꯥꯝ ꯀꯨꯏ ꯔꯒꯦ ꯍꯜꯂꯛꯄ
ꯆꯥꯛ ꯆꯥ ꯇꯣꯛꯈ꯭ꯔꯦ ꯀꯨꯏꯔꯦ ꯑꯩ ꯑꯃꯨꯛ ꯂꯥꯛꯑꯒ ꯆꯥꯛ ꯆꯥꯔ ꯀꯩ ꯀꯩꯅꯣ ꯇꯧꯔ ꯂꯩꯕ ꯑꯗꯨꯒꯤ
ꯑꯣ
ꯃꯣꯔꯣꯛ ꯈꯨꯁꯥꯗꯤ ꯑꯩꯁ ꯂꯣꯏꯔꯦ ꯉꯁꯤ ꯏꯟꯁꯥꯡꯗꯤ ꯑꯌꯨꯛꯁꯨ ꯃꯣꯔꯣꯛꯁ ꯍꯥꯏ ꯑꯌꯨꯛꯁꯨ ꯃꯣꯔꯣꯛꯁ ꯁꯤꯗꯤ ꯑꯣꯏꯔ
ꯅꯨꯄꯥ ꯍꯈꯣꯏꯁꯦ ꯃꯣꯔꯣꯛ ꯁꯥꯕꯗꯤ ꯄꯥꯝꯗ ꯄꯥꯝꯃ ꯃꯥꯜꯂꯦ
ꯎꯝ ꯑꯩꯒ ꯂꯩꯃꯤꯟꯅꯕꯗꯣ ꯑꯩꯈꯣꯏ ꯆꯥꯛ ꯆꯃꯤꯟꯅꯕꯗꯣ
ꯎꯝ
ꯑꯗꯨꯗꯤ ꯃꯣꯔꯣꯛ ꯌꯥꯝ ꯆꯥꯕ ꯍꯩꯇꯕ
ꯑꯣ ꯅꯍꯥꯟ ꯑꯩꯈꯣꯏꯁꯨ ꯍꯥꯟꯅ ꯂꯩꯃꯤꯟꯅꯕ ꯅꯨꯄꯤꯗꯣ ꯃꯥꯗꯣ ꯑꯌꯨꯛꯇ ꯊꯕꯛ ꯆꯠ ꯆꯦꯕ ꯑꯗꯨꯏꯒꯤ ꯑꯌꯨꯛꯛꯇꯗꯤ ꯃꯥꯅ ꯆꯥꯛ ꯌꯦꯟꯁꯥꯡ ꯑꯗꯨꯝ ꯊꯣꯡꯕꯅꯦꯕ ꯃꯥꯅ ꯊꯣꯡꯕ ꯌꯦꯟꯁꯥꯡꯗꯤ ꯑꯁ ꯌꯥꯝ ꯁꯥꯕꯅꯦ ꯑꯩꯈꯣꯏ ꯑꯅꯤꯔꯣꯝ ꯃꯔꯣꯔꯣꯛ ꯆꯥꯕ ꯌꯥꯝ ꯍꯩꯇꯦꯕ ꯑꯗꯨꯏꯒꯤ ꯃꯥꯗꯣ ꯀꯣꯜ ꯇꯧꯔꯒ ꯃꯦꯁꯦꯖꯀꯨꯝꯕ ꯊꯥꯔꯒ ꯌꯦꯟꯁꯥꯡꯗꯣ ꯌꯥꯝ ꯍꯥꯎꯕꯅꯤ ꯅꯣꯏ ꯑꯅꯤ ꯆꯥꯕ ꯍꯩꯔꯝꯃꯣꯏꯀꯣ ꯍꯥꯏꯕꯅꯦ ꯑꯗꯣ ꯃꯥꯗꯤ ꯌꯥꯝ ꯄꯥꯝꯕꯅꯤꯅ ꯑꯗꯨꯝ ꯊꯣꯡꯉꯦꯕ ꯃꯣꯔꯣꯛꯗꯣ ꯏꯁ ꯃꯥꯅ ꯁꯤꯡꯖꯨꯒꯨꯝꯕ ꯃꯦꯠꯂꯗꯤ ꯑꯁ ꯑꯩꯈꯣꯏꯗꯤ ꯆꯥꯕ ꯉꯝꯗ꯭ꯔꯦ
ꯑꯗꯨ ꯑꯗꯨꯒꯨꯝꯕ ꯂꯩꯌꯦꯗ ꯃꯣꯔꯣꯛꯒꯨꯝꯕꯗ ꯈꯔ
ꯑꯣ ꯑꯣ
ꯌꯥꯝ ꯑꯃꯒꯀꯣ
ꯃꯥ ꯌꯥꯝ ꯄꯥꯝꯕꯒꯤꯁꯦ ꯌꯥꯝꯗꯕꯤꯗ ꯁꯦꯝꯕꯁꯨ ꯍꯩꯗꯕ ꯃꯥꯜꯂꯦ
ꯊꯨꯝ ꯆꯥꯕꯒꯨꯝꯕꯅꯤꯗ ꯑꯩꯁꯨ ꯊꯨꯝꯗꯤ ꯌꯥꯝ ꯆꯥꯏꯌꯦꯕ ꯊꯨꯝ ꯊꯨꯝꯗꯣ ꯅꯝꯗ꯭ꯔꯗꯤ ꯆꯥꯕ ꯌꯥꯗꯦ ꯑꯩꯁꯨ ꯊꯨꯝꯗꯤ
ꯊꯨꯝꯁꯨ ꯆꯞꯃꯥꯜꯂꯨꯗꯤ ꯐꯥꯗꯕꯅꯦ
ꯑꯁꯤ ꯈꯅꯥꯎꯗꯀꯣ ꯀꯩꯅꯣ ꯑꯃ ꯊꯣꯛꯒꯦ ꯇꯧꯕ
ꯀꯔꯤꯕ ꯕꯖꯥꯅ ꯇꯥꯗꯦ ꯅꯪ ꯍꯧꯖꯤꯛꯒꯤꯗꯣ
ꯈꯅꯥꯎꯗꯀꯣ ꯕꯣꯜꯒꯨꯝꯕ ꯑꯃ ꯊꯣꯛꯑꯦꯕ
ꯈꯅꯥꯎꯗꯤ ꯀꯔꯤ ꯀꯥꯏꯗ
ꯊ꯭ꯔꯣꯠꯇꯣ ꯑꯁꯤ ꯖꯣ ꯃꯈꯥꯗꯀꯣ
ꯎꯝ
ꯈꯥ ꯇꯪ ꯍꯥꯏꯕꯗꯣ
ꯎꯝ
ꯑꯗꯨ ꯃꯅꯥꯛꯇ ꯊꯨꯝꯖꯥꯃꯟ ꯂꯩꯔ ꯈꯪꯗꯦ
ꯅꯪꯔꯥ
ꯎꯝ ꯊꯨꯝꯗꯤ ꯍꯥꯏꯐꯦꯠ ꯆꯥꯔꯦ ꯑꯩꯗꯤ ꯌꯥꯗꯦ
ꯅꯪꯒꯤ ꯌꯦꯟꯖꯥꯡ ꯍꯥꯎꯔꯣꯏ ꯑꯗꯨꯗꯤ
ꯑꯦ ꯌꯥꯝ ꯊꯨꯝꯕꯅꯤ ꯅꯠꯇꯦ ꯑꯗꯨ ꯑꯣꯏꯔꯁꯨ ꯃꯤꯒꯨꯝꯅ ꯂꯩꯌꯦꯅ ꯊꯨꯝꯗꯣ ꯕꯨꯝ ꯕꯨꯝꯗ꯭ꯔꯗꯤ ꯆꯥꯕ ꯍꯩꯇꯦꯕ
ꯀꯉꯥꯎ ꯀꯉꯥꯎꯗꯒꯤ ꯊꯨꯝ ꯈꯔ ꯌꯥꯛꯄꯗꯨꯅ ꯍ ꯌꯥꯝ ꯍꯥꯎꯋꯦ
ꯎꯝ
ꯃꯣꯔꯣꯛ ꯈꯔ ꯁꯥꯔꯒ ꯊꯨꯝ ꯈꯔ ꯌꯦꯛꯄꯗꯣ ꯑꯗꯨꯒ ꯍꯩꯗꯁꯨ ꯊꯨꯝ ꯌꯦꯛꯄꯅ ꯍꯥꯎꯋꯦ
ꯄꯨꯡ ꯀꯌꯥꯗ ꯍꯧꯒꯠꯇꯣꯢꯅꯣ
ꯎꯝ ꯑꯃꯝ ꯊꯥ ꯑꯃ ꯉꯝꯃꯣꯢ ꯅꯥꯔꯅꯤꯉꯥꯏꯗꯤ ꯑꯩꯗꯤ ꯍꯧꯒꯠꯀꯅꯤ ꯑ ꯉꯟꯅ ꯇꯨꯝꯒꯦ ꯇꯧꯕꯅꯦꯁꯦ ꯇꯨꯝꯕ ꯌꯥꯗꯦ ꯑꯩꯁꯦ
ꯇꯨꯝꯕꯒꯤ ꯃꯇꯝ ꯎꯝ
ꯎꯝ ꯐꯣꯟꯒꯨꯝꯕ ꯌꯦꯡꯒ꯭ꯔꯗꯤ ꯋꯥꯔꯤꯒꯨꯝꯕ ꯁꯥꯟꯅꯔꯗꯤ ꯑꯗꯨꯝ ꯇꯨꯝꯅꯤꯡꯕꯅꯦꯕ ꯍꯟꯗꯛ ꯗꯤ ꯇꯨꯝꯅꯤꯡꯉꯥꯏ ꯇꯧꯔꯁꯨ ꯇꯨꯝꯕ ꯌꯥꯗꯦ
ꯃꯇꯝ ꯑꯈꯣꯏ ꯇꯨꯝꯕ ꯃꯇꯝꯗꯣ ꯃꯇꯝ ꯑꯃ ꯂꯩꯌꯦꯕ ꯇꯨꯝꯕꯒꯤꯁꯨ ꯇꯨꯝꯅꯤꯡꯕ ꯃꯇꯝꯗꯨ
ꯅꯍꯥꯟꯅꯤ ꯑꯩ ꯇꯦꯟ ꯇꯦꯟ ꯊꯥꯔꯇꯤ ꯏꯂꯚꯦꯟ ꯑꯗꯨꯋꯥꯏꯗ ꯑꯗꯨꯝ ꯇꯨꯝꯕꯅꯦꯕ ꯇꯨꯝꯕꯒ ꯍꯧꯒꯠꯄꯗꯣ ꯇꯔꯨꯛ ꯇꯔꯦꯠꯇꯨ ꯋꯥꯏꯗ ꯑꯗꯨꯝ ꯍꯧꯒꯠꯄꯅꯦ ꯑꯗꯣ ꯍꯟꯗꯛꯇꯤ ꯑꯦꯂꯦꯚꯦꯟ ꯇꯨꯋꯦꯜꯐꯀꯨꯝꯕꯗ ꯇꯨꯝꯃꯁꯨ ꯑꯗꯨꯝ ꯃꯉꯥꯒꯨꯝꯗ ꯍꯧꯒꯠꯄꯅꯦ
ꯎꯝ
ꯑꯗꯨꯒꯤ ꯏꯁꯥꯁꯤ ꯁꯤ ꯌꯥꯗ꯭ꯔꯦ ꯏꯁ ꯌꯥꯗ꯭ꯔꯦ ꯐꯖꯅ ꯇꯨꯝꯗꯕꯒꯤ ꯑꯗꯨꯝ ꯀꯣꯛ ꯉꯥꯎꯔꯦ ꯉꯁꯤꯁꯦ ꯑꯩ
ꯁꯤꯛꯁ ꯁꯕꯦꯟ ꯑꯋꯥꯔꯁ ꯁꯦꯕꯦꯟ ꯑꯋꯥꯔꯁ ꯒꯨꯝꯕ ꯇꯨꯝꯔꯗꯤ ꯌꯥꯔꯦꯗ
ꯎꯝ ꯑꯩꯒꯤꯗꯤ ꯄꯨꯡ ꯇꯔꯨꯛ ꯇꯨꯡꯈ꯭ꯔꯗꯤ ꯌꯥꯕꯅꯦꯕ
ꯑꯩꯗꯤ ꯁꯚꯦꯟ ꯑꯋꯥꯔꯁ ꯑꯗꯨꯝ ꯇꯨꯝꯃꯦ ꯊꯦꯡꯅ ꯇꯨꯝꯃꯁꯨ ꯉꯟꯅ ꯇꯨꯝꯃꯁꯨ
ꯃꯔꯤ ꯃꯉꯥ ꯈꯛ ꯇꯥ ꯇꯨꯝꯕꯒꯤ ꯌꯥꯗ꯭ꯔꯦ
ꯇꯔꯨꯄꯨꯁꯨ ꯄꯦꯟꯗꯤ ꯄꯦꯟꯗꯤ ꯑꯗꯨ ꯑꯣꯏꯔꯁꯨ ꯀꯔꯤꯁꯨ ꯇꯧꯗꯦꯕ ꯇꯔꯨꯛꯄꯨ ꯇꯨꯝꯈ꯭ꯔꯗꯤ
ꯑꯗꯨꯒ ꯇꯔꯨꯛ ꯇꯨꯝꯗ꯭ꯔꯗꯤ ꯀꯣꯛ ꯉꯥꯎꯕꯅꯦ
ꯅꯣꯔꯃꯦꯜ ꯂꯥꯛꯇꯕꯅꯤꯅ ꯍꯛꯆꯥꯡꯁꯨ
ꯃꯥꯅꯦ ꯌꯥꯗ꯭ꯔꯦ ꯉꯔꯥꯡꯗꯅ ꯑꯩ
ꯍꯛꯆꯥꯡ ꯁꯣꯛꯄ ꯎꯝ ꯕꯣꯜꯁꯦ ꯑꯁ ꯌꯨꯔꯣꯞꯇꯒꯨꯝꯕ ꯇꯥꯔꯗꯤ ꯐꯒꯗꯕ
ꯎꯝ
ꯑ ꯏ ꯀ ꯀꯥꯗ ꯇꯥꯗ ꯂ
ꯈꯪꯉ ꯑꯁꯤ ꯀꯨꯏꯅ ꯌꯦꯡꯉꯦ
ꯍꯣꯏ ꯇꯨꯋꯦꯜꯐ ꯊꯥꯔꯇꯤ ꯐꯥꯎꯗꯤ ꯌꯥꯌꯦ ꯀꯩꯁꯨ ꯀꯥꯏꯗꯣꯏꯕ ꯌꯦꯡꯕ ꯌꯥꯏꯕ ꯄꯨꯡ ꯑꯍꯨꯝꯅꯗꯤ ꯑꯁ ꯂꯔꯦ
ꯉꯔꯥꯡꯒꯤꯗꯨꯗꯤ ꯐꯔꯥꯛꯁꯨ ꯈꯔ ꯇꯥꯕꯤꯕꯅꯤꯅ ꯃꯤ ꯈꯔꯗ ꯇꯨꯝꯗꯕꯁꯨ ꯌꯧꯔꯝꯒꯅꯤ ꯂꯩꯔꯝꯅꯤ
ꯍꯣꯏ
ꯑ
ꯄꯨꯡ ꯃꯔꯔꯣ ꯃꯈꯥꯏꯗ ꯁꯥꯟꯅꯕꯗꯣ ꯇꯨ ꯊꯥꯔꯇꯤ ꯑꯗꯨꯋꯥꯏꯗ ꯂꯣꯏꯔꯝꯒꯅꯤ ꯇꯨ ꯐꯤꯐꯇꯤꯟ ꯑꯥ ꯑꯗꯨꯒ ꯑꯃꯨꯛ ꯐꯣꯔꯗ ꯍꯧꯕꯀꯣ
ꯎꯝ
ꯎꯝ
ꯎ
ꯔꯥꯡ ꯇꯨꯝꯈ꯭ꯔꯒꯦ ꯍꯥꯏꯕ꯭ꯔꯣꯅ
ꯐꯪꯗꯦ ꯇꯨꯝꯅꯤꯡꯉꯥꯏ ꯇꯧꯕꯅꯦ ꯍꯧꯖꯤꯛꯁꯨ ꯃꯤ ꯎꯞꯂꯒ ꯋꯥꯔꯤ ꯁꯥꯟꯃꯤ ꯑꯗꯨ ꯑꯣꯏꯔꯁꯨ ꯑꯩꯒꯤ ꯃꯤꯠꯇꯤ ꯇꯨꯝꯅꯤꯡꯉꯦꯕ ꯃꯅꯨꯡ ꯃꯤꯛꯇꯤ ꯇꯨꯝꯅꯤꯡꯉꯦ ꯃꯅꯨꯡꯗ ꯇꯨꯝꯕ ꯌꯥꯗꯕ
ꯑꯣꯈ ꯈ ꯃꯨꯒꯦꯅꯦ ꯅꯪ
ꯑꯣꯈꯥꯗꯤꯤ ꯂꯥꯏꯇꯗꯛꯥꯅꯤꯉꯦ
ꯅꯪꯒꯤ ꯃꯥꯏꯅ ꯀꯩꯅꯣ ꯈꯜꯂꯒ ꯂꯩꯕ ꯔꯦꯁ ꯇꯧꯉꯣ ꯇꯨꯝꯒꯅꯤꯅ
ꯃꯤ ꯃꯥꯅ ꯑꯩꯒꯤ ꯁꯝꯒꯨꯝꯕ ꯑꯩꯒꯤ ꯃꯥꯏꯒꯨꯝꯕ ꯄꯥꯏꯕ ꯂꯥꯏꯔꯤꯛꯗꯤ ꯐꯥꯒꯗꯕ
ꯑ
ꯁꯥ ꯑꯃ ꯄꯥꯏꯔꯗꯤ ꯇꯨꯝꯅꯤꯡꯕꯅꯦꯕ
ꯌꯨꯝ ꯄꯥꯟꯈ꯭ꯔꯨ
ꯇꯨꯝꯉꯥꯏ ꯌꯨꯝ ꯄꯥꯟꯅꯗꯤ ꯃꯪꯖꯔꯦ ꯑꯩꯈꯣꯏꯒꯤ
ꯋꯥꯔꯤ ꯑꯃ ꯂꯩꯌꯦ
ꯎꯝ ꯂꯩꯔꯣ
ꯁꯤꯡꯒꯔꯁꯦ ꯃꯁꯥ ꯌꯥꯝ ꯊꯤꯕ ꯃꯈꯣꯟꯅꯤꯒꯣ ꯃꯩ ꯌꯥꯎꯕ ꯅꯨꯅꯥꯄꯤꯍꯦ ꯃꯈꯣꯟ ꯇꯥꯔꯗꯤ ꯉꯥꯎꯕ ꯃꯁꯛ ꯎꯔꯗꯤ ꯌꯥꯗꯕ
ꯎꯝ
ꯇꯨꯝꯕꯗ ꯏꯁꯩ ꯁꯛꯑꯒ ꯇꯨꯝꯃꯦ ꯍꯥꯏꯅꯤꯃꯤ
ꯎꯝ
ꯈꯨꯝꯃꯒ ꯅꯨꯄꯤꯗꯣ ꯅꯨꯄꯥꯅ ꯏꯁꯩ ꯁꯛꯄ
ꯇꯨꯝꯝꯕ ꯌꯥꯗ ꯌꯥꯏꯅ ꯑꯗꯨ ꯃꯥꯅ ꯃꯁꯛ ꯕꯖꯥꯔꯗꯤ ꯃꯣꯏ ꯑꯉꯥꯡꯗꯨ ꯑꯗꯨꯝ ꯕꯖꯥꯔ ꯈꯔꯅꯤꯗ
ꯑꯦꯍꯕ
ꯅꯨꯄꯤꯅ ꯐꯖꯔꯗꯤ ꯑꯉꯥꯡꯗꯤ ꯑꯗꯨꯝ ꯐꯖꯕꯨꯗꯤ ꯊꯣꯛꯀꯅꯦꯕ ꯐꯪꯗꯦ ꯃꯤ ꯇꯧꯕꯅꯦ ꯑꯩ ꯈꯪꯗꯦ ꯐꯪꯗꯦ ꯐꯪꯗꯦ ꯑꯩꯒꯤ ꯇꯎꯝꯅꯦ ꯑꯩꯁꯨ ꯈꯪꯗꯦ